ꯇ
ꯅꯨꯡꯉꯥꯏꯔꯤꯕꯣ
ꯅꯨꯡꯉꯥꯏꯔꯤꯌꯦꯦ ꯅꯪꯗꯤ
ꯍꯜꯂꯣ ꯍꯂꯣ ꯍ ꯍꯂ ꯑꯦꯕꯁꯣ ꯇꯥꯕ꯭ꯔꯣ
ꯇꯥꯏꯦ ꯇꯥꯏꯦ ꯍꯂꯣ ꯍꯂꯣ ꯍꯣ
ꯍꯜꯂꯣ ꯑꯥ ꯗꯤ ꯇꯥꯔꯔꯕꯣ ꯑ ꯅꯪꯒꯤ ꯅꯪꯀꯣ ꯈꯣꯟꯖꯦꯜꯗꯤ ꯌꯥꯝ ꯀꯩꯅꯣ ꯂ ꯇꯧꯏꯅꯦ
ꯑꯩꯒꯤ ꯐꯣꯟꯗꯣ ꯏꯁꯄꯤꯀꯔ ꯃꯊꯛꯇ ꯑꯣꯏꯕꯒꯤ ꯑꯗꯨꯝ ꯃꯥꯏꯅ ꯇꯧꯋꯦ
ꯑꯣ ꯑꯗꯨꯒꯤ ꯑꯣꯏꯔꯝꯅꯤ ꯑꯩꯒꯤ ꯈꯣꯟꯖꯦꯜꯗ ꯐꯖꯅ ꯇꯥꯕ꯭ꯔꯣ
ꯍꯣꯏ ꯐꯖꯥ ꯉ ꯇꯥꯏ
ꯑꯣ ꯑꯁ ꯈꯪꯒꯤꯗꯦ ꯀꯣꯏꯦ ꯏ ꯇꯧꯅꯤ ꯆ ꯆꯠꯂꯒ ꯆꯠꯄ ꯂꯣꯏ ꯥꯏ ꯑꯩꯈꯣꯏ ꯏꯕꯣꯛꯣꯏ ꯑꯣꯏꯅ ꯆꯠꯂꯒ ꯍꯧꯖꯤꯛꯅ ꯌꯨꯝꯗ ꯍꯜꯂꯛꯑꯒ ꯂꯩ
ꯑꯣ ꯀꯩ ꯏꯟꯁꯥꯡ ꯆꯥꯔꯦ ꯉꯁꯤ ꯎ
ꯑꯁꯤꯔꯤ ꯁꯥꯥ ꯃꯅ
ꯍꯝ ꯍꯝ
ꯅꯪꯗꯤ
ꯑꯩꯈꯣꯏꯁꯦ ꯉꯁꯤꯁꯦ ꯃꯤ ꯑꯃꯒꯤ ꯕꯥꯔꯗꯦ ꯑꯣꯏꯕꯒꯤꯀꯣ ꯑꯣꯛꯁꯥꯥ ꯆꯥꯌꯦ ꯑꯍꯦꯍꯦ
ꯑꯣ ꯌꯥꯝ ꯍꯥꯎꯋꯦꯅꯦ ꯅꯪꯒꯤ ꯈꯣꯟꯖꯦꯟꯗꯣ ꯐꯖꯅ ꯇꯥꯗꯦ ꯀꯩꯗꯧ ꯀꯩ ꯀꯩꯒꯤꯅꯣ ꯈꯪꯗꯦ
ꯎꯝ ꯇꯞꯀꯅꯤ ꯇꯞꯀꯅꯤ
ꯍꯥ ꯅꯪ ꯑꯦꯔꯕꯠꯁ ꯀꯨꯝꯕ ꯊꯝꯕ꯭ꯔꯥ ꯄꯥꯏꯕ꯭ꯔꯥ ꯑꯗꯨꯔꯣꯄꯣ
ꯇꯥꯗꯕ꯭ꯔꯥ
ꯇꯥꯗꯤ ꯇꯥꯏ ꯑꯇꯣ ꯌꯥꯝ ꯀꯩꯅꯣ ꯇꯥ ꯌꯥꯝꯗꯧ ꯑꯣꯏꯕ ꯇ ꯃꯤꯗ ꯑꯩ ꯐꯣꯟ ꯑꯣꯏꯔꯝꯅꯤ ꯑꯩꯒꯤ ꯐꯣꯟꯁꯦ ꯍꯟꯗꯛ ꯑꯩ ꯁꯤꯕ ꯂꯩꯌꯦ ꯑꯗꯨꯒꯤ ꯑꯣꯏꯔꯝꯅꯤ ꯑꯩꯒꯤꯗꯤ ꯐꯖꯅ ꯇꯥꯕ꯭ꯔꯥ
ꯍꯣꯏ
ꯑꯣ
ꯋꯥꯉꯥꯡꯂꯣꯏꯒꯤ ꯈꯣꯟꯖꯦꯜꯁꯦ ꯌꯥꯝꯅ ꯄꯤꯛꯄꯅ ꯂꯧꯐꯝ ꯈꯪꯗꯔꯦ ꯋꯥꯉꯥꯡꯂꯣꯏꯒꯤ ꯈꯣꯟꯖꯦꯜꯁꯦ ꯌꯥꯝꯅ ꯄꯤꯛꯄꯅ ꯂꯧꯐꯝ ꯈꯪꯗꯔꯦ
ꯑꯥ ꯑꯁ ꯑꯩꯒꯣꯝ ꯍꯟꯗꯛꯁꯤ ꯑꯩꯈꯣꯏ ꯑꯦꯍ ꯍꯌꯦꯡꯗꯤ ꯐꯥꯗꯔꯁ ꯗꯦꯅꯤꯅ ꯑꯩꯒꯤ ꯀꯦꯛ ꯂꯧꯕ ꯆꯠꯄꯅꯤꯗ
ꯃꯤꯗꯤ ꯄꯩꯁꯥ ꯌꯥꯝ ꯄꯥꯏꯀꯣ
ꯌꯥꯝꯗꯦ ꯄꯩꯁꯥ ꯂꯩꯇꯦ ꯌꯥꯝ ꯕ꯭ꯔꯣꯛ ꯑꯣꯏꯌꯦ
ꯑꯗꯨ ꯑꯣꯏꯔꯁꯨ ꯑꯍ ꯕꯖꯥꯔ ꯆꯠꯅꯤꯡꯉꯥꯏꯒꯤ ꯄꯩꯁꯥ ꯂꯩꯕꯗꯨꯗꯤ ꯄꯩꯁꯥ ꯄꯥꯏꯕꯅꯦ
ꯁꯥ ꯂꯩꯇꯦ ꯅꯪꯗꯤ ꯀꯃꯥꯏ ꯀꯃꯥꯏ ꯇꯧꯔꯤꯒꯦ
ꯀꯩꯁꯨ ꯇꯥꯎꯗꯦ ꯑꯗꯨꯝꯝ ꯐꯣꯟ ꯌꯦꯡꯉꯒ ꯋꯥꯉꯥꯡꯂꯣꯏꯒꯤ ꯈꯣꯟꯖꯦꯜꯁꯦ ꯌꯥꯝꯅ ꯄꯤꯛꯄꯅ ꯂꯧꯐꯝ ꯈꯪꯗꯔꯦ ꯐꯣꯟ ꯐꯣꯟ ꯚꯤꯗꯤꯑꯣ ꯑꯃꯨꯛ ꯌꯦꯡ ꯑꯃꯨꯛ ꯇꯨꯝ ꯑꯃꯨꯛ ꯆꯥ ꯂꯣꯏꯔꯦ
ꯆꯞ ꯃꯥꯟꯅꯩꯗ ꯃꯨꯛ ꯇꯨꯝꯃꯅꯤ ꯑꯃꯨꯛ ꯍꯧꯒꯠꯂꯅꯤ ꯑꯃꯨꯛ ꯊꯤꯐꯥꯏꯔꯅꯤ ꯑꯃꯨꯛ ꯆꯥꯏ ꯅꯤ ꯑꯃꯨꯛ ꯇꯧꯝꯃꯅꯤ
ꯂꯧ ꯆꯠꯇꯕ꯭ꯔ ꯅꯪꯗꯤ
ꯑ ꯃꯟꯗꯦꯗꯩ ꯍꯧꯔꯅꯤ
ꯊꯥꯅꯤꯡꯉꯥꯏꯔꯥ
ꯍꯥ
ꯐꯧ ꯊꯥꯅꯤꯡꯉꯥꯏꯔꯕ
ꯀꯩ ꯍꯥꯏꯕ
ꯐꯧ ꯐꯧꯗꯣ ꯊꯥꯅꯤꯡꯉꯥꯏꯔꯕ
ꯎꯝꯍꯝ ꯅꯠꯇꯦ
ꯀꯔꯤꯅꯣ ꯑꯗꯨꯗꯤ
ꯆꯤꯡꯗ ꯑꯦ ꯅꯣꯡꯆꯨꯕ ꯃꯥꯜꯂꯦꯅꯦ
ꯀꯥꯟ ꯀꯔꯤ ꯗ꯭ꯔꯃꯥ ꯌꯦꯡꯕ꯭ꯔꯣ
ꯑꯩꯔꯣ ꯎꯝ ꯑꯩꯉꯣꯟ ꯎꯝ ꯃꯥꯏ ꯅꯦꯃꯦꯁꯦꯁ ꯇꯥꯕ꯭ꯔꯥ
ꯄꯌꯦꯜ ꯅꯦꯃꯦꯁꯦꯖ ꯗꯨꯔꯣ
ꯑꯥ ꯑ ꯑꯥꯎ ꯃꯥꯏ ꯅꯦꯃꯦꯁꯦꯁ ꯍꯥꯏꯌꯦꯔꯦ ꯑꯦꯍ ꯑꯍ ꯐꯖꯅ ꯌꯦꯗ꯭ꯔꯥꯃꯤ ꯗ꯭ꯔꯃꯥ ꯃꯃꯤꯡꯐꯥꯎ ꯂꯣꯏ ꯀꯥꯎꯔꯦꯅꯦ
ꯑꯩꯁꯨ ꯌꯦꯡꯔꯤ
ꯑꯗꯨ ꯌꯦꯡꯒꯦ ꯌꯦ ꯌꯦꯡꯒꯦ ꯑꯩ ꯌꯦꯡꯉꯦ
ꯑꯗꯣ ꯀꯩ ꯑꯦꯅꯦꯡꯉꯤꯅꯣ ꯑꯩꯁꯨ ꯑꯗꯨ ꯌꯦꯡꯉꯦꯕꯀꯣ ꯑꯗꯣ ꯁꯍꯍ ꯃꯨꯚꯤ ꯕꯣꯛꯁꯇꯗꯤ ꯀꯩꯅꯣ ꯏꯄꯤꯁꯣꯠꯇꯣ ꯂꯣꯏꯗꯤ ꯊꯥꯒꯜꯂꯦꯕ ꯃꯣꯏꯅ ꯑꯞꯗꯦꯠ ꯇꯧꯕꯗ ꯊꯥꯒꯠꯂꯦ ꯑꯗꯨ ꯑꯣꯏꯔꯁꯨ ꯗꯥꯎꯟꯂꯣꯠ ꯇꯧꯕ ꯌꯥꯗꯕꯗꯣ
ꯑꯣ ꯈꯪꯗꯦ ꯑꯩ ꯀꯣꯏ ꯑꯩ ꯌꯨꯝ ꯂꯥꯛꯄꯗꯒꯤ ꯗ꯭ꯔꯃꯥꯒꯨꯝꯕꯁꯦ ꯐꯖꯅ ꯌꯦꯡ ꯃꯇꯝ ꯂꯩꯇꯦꯕ ꯅꯦꯠꯋꯥꯛꯁꯨ ꯌꯥꯗꯕꯅꯦ ꯑꯗꯨꯒꯤ
ꯅꯪ ꯀꯔꯤ ꯀ꯭ꯔꯤ ꯁꯤꯝꯔꯣ
ꯑꯦꯌꯥꯔꯇꯦꯜꯅꯦ
ꯑꯣ ꯅꯪꯒꯤ ꯅꯦꯋꯥꯛꯇꯣ ꯌꯥꯝ ꯊꯤꯕ ꯃꯥꯜꯂꯦ ꯉꯁꯥꯏ
ꯐꯣꯔ ꯖꯤ ꯅꯦꯋꯥꯛ ꯐꯣꯔ ꯖꯤ ꯅꯦ
ꯎꯝ
ꯐꯣꯟꯁꯨ ꯌꯥꯗ꯭ꯔꯕ ꯑꯗꯨꯗꯤ ꯅꯦꯋꯥꯛ ꯌꯥꯗꯦ
ꯀꯔꯤꯅꯣ ꯀꯔꯤꯅꯣ ꯅꯪ ꯅꯪꯁꯦ ꯐꯣꯟ ꯌꯥꯝ ꯀꯩꯅꯣ ꯐꯣꯟ ꯆꯦꯟꯖ ꯇꯧꯕꯗꯣ ꯌꯥꯝ ꯊꯨꯋꯦ
ꯍꯣꯏ ꯌꯥꯗꯦ ꯑꯩꯒꯤ ꯌꯣꯡꯒꯤ ꯈꯨꯠ
ꯅꯪꯒꯤ ꯈꯨꯠꯇꯨ ꯍꯍ ꯐꯣꯟ ꯁꯤꯡꯒꯦ ꯅꯛ ꯅꯉꯣꯟꯗ ꯅꯉꯣꯟꯗꯒꯤ ꯌꯥꯝ ꯌꯥꯝꯅ ꯂꯥꯞꯊꯣꯛꯅꯤꯡꯕ ꯃꯥꯜꯂꯦ
ꯍꯣꯏ ꯑꯁ ꯌꯥꯗꯦꯗ ꯌꯥꯝ ꯊꯨꯅ ꯕ꯭ꯔꯦꯛ ꯑꯞ ꯇꯧꯋꯦ ꯑꯩꯒꯤ ꯐꯣꯟ ꯉꯩꯗꯤ
ꯑꯝꯇ ꯂꯥꯁ ꯇꯧꯗꯦꯅꯦ꯫
ꯀꯔꯤꯅꯣ ꯆꯍꯤ ꯆꯍꯤꯒꯤ ꯐꯣꯟ ꯑꯗꯨꯝ ꯁꯤꯜꯂꯒ ꯂꯩꯔꯦ ꯅꯪꯗꯤ꯫
ꯍꯧꯔꯛꯑꯅꯤ ꯆꯍꯤ ꯃꯔꯤꯗ ꯐꯣꯟ ꯑꯍꯨꯝꯅꯦ ꯑꯩꯅ ꯁꯤꯠꯂꯤꯖꯦ꯫
ꯑꯩꯁ ꯌꯥꯝ ꯏꯅꯥꯛ ꯈꯨꯜꯂꯦꯀꯣ꯫
ꯑꯦ ꯎꯄꯥꯏ ꯂꯩꯇꯦ ꯈꯨꯟꯗꯖꯨ ꯈꯨꯟꯕ ꯇꯥꯔ ꯈꯨꯟꯕ ꯁꯥꯔ ꯂꯩꯌꯦꯁꯤꯗ꯫ ꯑꯗꯣ ꯅꯪ ꯀꯩꯅꯣ ꯍꯟꯗꯛ ꯑ ꯆꯩꯏꯅꯤꯁ ꯗ꯭ꯔꯃꯥ ꯑꯅꯧꯕ ꯊꯣꯛꯏꯅ ꯔꯤꯜꯁꯀꯨꯝꯕꯗꯨ ꯎꯕ꯭ꯔꯥꯅ꯫
ꯎꯗꯦ ꯑꯩ ꯁꯤ
ꯎꯝ ꯅꯦꯚꯔ ꯑꯦꯟꯗꯤꯡ ꯁꯝꯃꯔ ꯍꯥꯏꯅ꯫
ꯌꯦꯡꯗꯦ ꯅꯨꯡꯉꯥꯏꯕ꯭ꯔꯥ꯫
ꯉꯥꯏꯗꯕ ꯃꯥꯜꯂꯦ ꯍꯣꯏ ꯔꯤꯜꯁ ꯔꯤꯜꯁꯀꯨꯝꯗ ꯑꯗꯨꯝ ꯑꯨꯏꯕꯀꯣ ꯑꯗꯨꯒꯤ ꯑꯩꯁꯨ ꯌꯦꯡꯅꯤꯡꯕ ꯑꯗꯨ ꯃꯐꯝꯗꯤ ꯈꯪꯗꯕ ꯀꯥꯏ ꯌꯦꯡꯅꯤ ꯀꯔꯤꯕꯅꯣ ꯈꯪꯗꯦ ꯁꯣꯔꯁ ꯈꯪꯗꯦ
ꯑꯣ꯫ ꯏꯁ ꯌꯦꯡꯗꯔꯦ꯫ ꯑꯩ ꯁꯤ ꯗ꯭ꯔꯃꯥ ꯀꯩꯅꯣ ꯑꯃꯈꯛ ꯌꯦꯡꯕꯤꯌꯦ ꯅꯍꯥꯟ ꯀꯩꯅꯣ ꯄꯔꯐꯦꯛ ꯀꯔꯤ ꯍꯥꯏꯕ꯭ꯔ ꯄꯔꯐꯦꯛ ꯕꯤꯇ꯭ꯋꯤꯟ ꯂꯥ ꯂꯥꯏꯟꯁ ꯍꯥꯏꯕ꯭ꯔꯣ꯫
ꯑꯥ꯫
ꯄꯔꯐ ꯄꯔꯐꯦꯛ ꯕꯤꯇꯨꯌꯤꯛ ꯄꯔꯐꯦꯛ ꯂꯥꯏꯟꯁ ꯍꯥꯏꯕ꯭ꯔꯥ ꯀꯔꯤꯅꯣ ꯑꯃ ꯌꯦꯡꯈ꯭ꯔꯦ ꯑꯩ꯫
ꯄꯁꯔꯨꯝ ꯆꯠ ꯌꯦꯡꯒꯦꯔ꯫
ꯌꯦꯡꯗꯦ ꯑꯩ꯫
ꯑꯩ ꯌꯥꯝ ꯐꯖꯕꯅꯤ ꯌꯦꯡꯉꯣ ꯑꯗꯣ ꯗ꯭ꯔꯃꯥꯗꯣ꯫
ꯗ꯭ꯔꯃꯥꯗꯣ ꯔꯤꯜꯁꯇꯣ꯫ ꯑꯨꯃꯟꯕꯒꯤ ꯌꯦꯡꯅꯤꯡꯗ꯭ꯔꯦ꯫ ꯑꯦ
ꯑ ꯍꯥꯏꯔꯒ ꯌꯥꯝ ꯐꯖꯕꯅꯦ ꯑꯩꯗꯤꯀꯣ ꯖꯨ ꯅꯨꯄꯥꯗ ꯉꯥꯎ ꯉꯁꯤꯗꯤ ꯉꯥꯎꯁꯤ ꯉꯥꯎꯖꯤꯗꯤ ꯉꯥꯎꯖꯤ ꯑꯗꯨꯗꯤ ꯍꯥꯏꯔꯅꯨ꯫
ꯅꯨꯄ
ꯃꯥꯗꯣ ꯎꯝ ꯅꯨꯄꯥꯗꯣ ꯌꯥꯝ ꯏꯅꯥꯛ ꯈꯨꯨꯟꯕꯅꯦꯕ꯫ ꯌꯥꯝ ꯏꯅꯥꯛ ꯈꯨꯟꯕꯅꯦ ꯑꯗꯨꯒ ꯃꯥꯗꯣ ꯑꯦꯛꯁꯤꯗꯦꯟ ꯑꯃꯗꯒꯤꯀꯣ ꯅꯨꯄꯤ ꯑ ꯍꯤꯔꯣꯏꯟꯒꯤ ꯌꯨꯝꯗ ꯂꯥꯏ ꯅꯤꯕ꯫ ꯌꯥꯝ ꯂꯥꯏꯕꯁ ꯁꯥꯔꯒ ꯀꯣ꯫ ꯑꯗꯣ ꯂꯥꯁꯇ ꯃꯥꯁꯤ ꯏꯅꯥ ꯈꯨꯟꯕꯅꯤ ꯑꯗꯨꯒ ꯌꯥꯝ ꯎꯝ ꯀꯩꯅꯣ ꯖꯦꯅꯔꯦꯜ ꯑꯣꯏꯔꯝꯅꯦꯕ ꯃꯥꯗꯣ꯫
ꯑꯥ꯫
ꯑꯃꯨꯛ ꯈꯪꯪꯂꯛꯀꯅꯤꯕ ꯑꯁ ꯑꯧꯔꯅꯤꯒ ꯐꯖꯅ ꯂꯩꯕꯅꯤꯦ ꯗꯃꯗ ꯏꯃ ꯌꯥꯝ ꯐꯁꯜ
ꯌꯇ꯭ꯨꯕꯇ ꯂꯩꯕ꯭ꯔꯥ
ꯌꯨꯇꯨꯕ ꯈꯪ ꯂꯩ ꯌꯨꯇꯨꯕ ꯃ ꯑꯁ ꯑꯩꯗꯤ ꯑꯃꯨꯛ ꯌꯦꯡꯅꯤꯡꯉꯦ ꯑꯩ ꯑꯗꯨꯒꯨꯝꯕ ꯗ꯭ꯔꯃꯥ ꯑꯃ ꯑꯃꯨꯛ ꯌꯦꯡꯅꯤꯡꯉꯦ ꯌꯥꯝ ꯐꯖꯕꯅꯦ ꯑꯗꯨꯗ ꯗ꯭ꯔꯃꯥꯗꯤ ꯑꯩꯗꯤ ꯌꯥꯝ ꯄꯥꯝꯃꯦ
ꯑꯩ ꯑꯩꯁꯦ ꯗ꯭ꯔꯃꯥ ꯌꯦꯡꯗꯤ ꯂꯣꯏꯗ꯭ꯔꯤꯐꯥꯎ ꯌꯦꯡ ꯗꯦꯕ ꯑꯗꯨꯝ ꯀꯩꯅꯣ ꯃꯔꯛ ꯃꯔꯛꯇ ꯏꯟꯇꯔꯦꯁ ꯑꯗꯨꯝ ꯂꯣꯏꯊꯣꯛꯄ
ꯎꯝ ꯑꯩꯁꯨ ꯑꯗꯨꯃꯥꯏꯅ ꯇꯧꯗꯦ ꯍꯥꯏꯗꯤꯀꯣ ꯑꯩꯅ ꯏꯟꯇꯔꯦꯁꯀꯨꯝ ꯑꯩ ꯑꯩꯅ ꯏꯟꯇꯔꯦꯁ ꯂꯩꯕꯨ ꯂꯩꯔꯗꯤ ꯑꯗꯨ ꯄꯁꯨꯔꯨꯞꯖ ꯍꯥꯏꯣ ꯑ ꯅꯨꯃꯤꯠ ꯑꯝꯃꯥ ꯑꯝꯃꯤ ꯇꯨ ꯑꯦꯟ ꯍꯥꯐ ꯗꯦꯖ ꯑꯣꯏꯔꯝꯅ ꯌꯦꯡꯕꯗꯣ ꯑꯗꯨꯁꯨ ꯀ꯭ꯂꯥꯁ ꯆꯠꯂꯤꯕꯅꯤꯕ ꯅꯨꯡꯗꯥꯡ ꯋꯥ ꯑꯇꯩ ꯌꯦꯡꯕ ꯅꯣꯡꯉꯥꯟ ꯐꯥꯎ ꯅꯣꯡꯉꯥꯟꯁꯨꯐꯥꯎ ꯑꯗꯨꯝ ꯌꯦꯡꯉꯅꯤ ꯑꯗꯨꯒ ꯀ꯭ꯂꯥꯁ ꯆꯠꯂꯅꯤ ꯍꯜꯂꯛꯑꯅꯤ ꯑꯃꯨꯛ ꯌꯦꯡꯉꯅꯤ ꯑꯗꯨꯒꯤ ꯑꯦꯄꯤꯁꯣꯠꯇꯣ ꯊꯥꯔꯇꯤ ꯁꯤꯛꯁ ꯑꯦꯄꯤꯁꯣꯠ ꯑꯣꯏꯔꯝꯅꯤ ꯌꯥꯝ ꯌꯥꯝ ꯊꯨꯅ ꯃꯔꯥꯏꯗ ꯑꯣꯏꯔꯁ ꯎꯝ ꯌꯥꯝ ꯊꯅ ꯑꯃꯥꯏ ꯍꯥ
ꯗꯨꯔꯦꯁꯟꯗꯣ ꯄꯨꯡ ꯀꯌꯥꯔꯕ
ꯐꯣꯔꯇꯤ ꯃꯤꯅꯤꯠꯁ ꯀꯨꯝꯃꯔ ꯔꯨ ꯐꯇꯤ ꯐꯤ ꯐ ꯋꯥꯟꯔ ꯋꯥꯟ ꯑꯥꯋꯥꯔꯗꯤ ꯌꯥꯎꯔꯒ ꯃꯥ ꯆꯥꯏꯅꯤꯁꯈꯩꯗꯤ ꯑꯗꯨꯝ ꯈꯔ ꯎ ꯁꯣꯇꯣꯔꯤ
ꯑ ꯍꯧꯖꯤꯛꯐꯥꯎ ꯑꯩ ꯑꯔꯞꯇꯥ ꯑꯔꯞꯇꯥꯗꯣ ꯂꯣꯏꯗ꯭ꯔꯤꯌꯦ ꯑꯩ
ꯀꯥꯏꯅ ꯊꯝꯅꯦ
ꯇꯔꯀꯤꯁꯀꯤ ꯅꯪ ꯅꯍꯥꯟꯅ ꯍꯪꯉꯛꯄꯗꯣ ꯑꯩꯉꯣꯟꯗ
ꯑ ꯑꯩ ꯑꯩꯗꯨꯕꯨ ꯏꯟꯇꯔꯦꯁ ꯂꯩꯇꯕꯒꯤ ꯌꯦꯡꯗ꯭ꯔꯦ ꯑꯩꯗꯤ
ꯁꯤꯖꯟ ꯇꯨ ꯊꯣꯛꯅꯤ ꯍꯥꯏꯌꯦ
ꯑꯣ ꯑꯩ ꯏꯟ ꯆꯁ ꯃꯥꯡꯒꯤꯦ
ꯃꯥꯡꯈ꯭ꯔꯦ ꯑꯩꯁꯨ ꯃꯣꯏꯒꯤꯗꯣ ꯌꯥꯝ ꯀ ꯑꯦꯄ꯭ꯂꯤꯀꯦꯇꯦꯠ ꯑꯣꯏꯕꯤꯒꯦꯀꯣ
ꯑ ꯑꯗꯨ ꯅꯃꯒꯣ ꯏꯟꯖꯟꯁꯤꯒꯣꯏ ꯃꯥꯂ ꯀ ꯖꯤ ꯊꯨꯗꯗ ꯇꯨ
ꯁꯤꯟꯗꯣ ꯑꯗꯨꯝ ꯔꯤꯄꯦꯠ ꯇꯧꯕꯗꯣ ꯎꯝ
ꯀꯁꯨ ꯏꯇꯔꯦꯁꯦ
ꯑꯩꯁꯨꯦ ꯑꯦꯄꯤꯁꯣꯠ ꯊꯥꯔꯇꯤ ꯑꯩꯠꯇ ꯑꯗꯨꯝ ꯌꯦꯡꯉꯒ ꯀꯩꯅꯣ ꯔꯤꯜꯁꯗꯒꯤ ꯃꯣꯏꯒꯤ ꯀꯩꯅꯣ ꯄ꯭ꯂꯣꯠꯇꯣ ꯂꯣꯏ ꯈꯪꯈ꯭ꯔꯦꯕ
ꯔꯣꯁꯇꯣ ꯑꯩꯗꯤ ꯑꯩꯅ ꯑꯗꯨ ꯑꯦꯄꯤꯁꯣꯗ ꯌꯦꯡꯗꯗꯤ ꯑꯩꯗꯤ ꯌꯦꯡꯉꯦ ꯑꯗꯨꯒꯨꯝꯕ ꯔꯤꯜꯁ ꯑꯗꯨꯝ ꯀꯤꯞ ꯆꯠꯂꯦ ꯑꯩꯗꯤ ꯈꯟꯅꯤꯡꯗꯕꯒꯤ
ꯑ
ꯅꯪ ꯎꯝ ꯏꯝꯐꯥꯜ ꯀꯥꯏ ꯖꯒꯥꯗ ꯂꯩꯕ꯭ꯔꯥ
ꯑꯩꯁꯦ ꯀꯩꯅꯣꯗ ꯏꯁꯇꯗꯤꯌꯝꯒꯤ ꯃꯅꯥꯛꯇ ꯂꯩꯌꯦ
ꯑꯣ ꯗ꯭ꯔꯃꯥ ꯑꯁ ꯑꯩꯁꯨ ꯅꯦꯋꯥꯛꯄ ꯄꯥꯏꯔꯤꯁꯤꯀꯣ ꯑꯗꯨꯝ ꯃꯦꯟꯕ ꯌꯥꯕꯅꯤ ꯑꯁ ꯑꯩꯈꯣꯏ ꯅꯦꯋꯥꯛꯁꯨ ꯌꯥꯗꯕꯒꯤ
ꯑꯊꯪꯒꯤꯅꯦ ꯋꯥꯛ ꯍꯧꯖꯤꯛ ꯈꯔ ꯐꯕ ꯃꯥꯂꯦ
ꯍꯧꯖꯤꯛꯇ ꯍꯔ ꯈꯔ ꯅꯣꯡꯉꯥꯏ ꯑꯣ ꯉꯁ꯭ꯋꯥꯏꯗ ꯑꯩ ꯕꯖꯥꯔ ꯆꯠꯂꯦꯕ ꯕꯖꯥꯔ ꯆꯠꯂꯒ ꯍꯜꯂꯛꯑꯒ ꯑꯉꯥꯡ ꯑꯃꯨꯛ ꯂꯧꯔꯒ ꯑꯩ ꯑꯩꯗ ꯑꯃꯨꯛ ꯂꯥꯛꯑꯦ ꯑꯩ ꯌꯨꯝꯗ ꯑꯃꯨꯛ ꯂꯥꯛꯑꯦ ꯌꯨꯝꯗ ꯌꯧꯔꯒ ꯏꯔꯨꯔꯦ ꯆꯥꯛ ꯆꯥꯏꯑꯦ ꯑꯗꯨꯒ ꯆꯥꯛ ꯆꯠꯂꯦ ꯑꯗꯒꯤ ꯏꯕꯣꯛꯈꯩꯗ ꯑꯃꯨꯛ ꯆꯠꯂꯦ ꯍꯧꯖꯤꯛ ꯑꯗꯨꯅ ꯑꯃꯨꯛ ꯂꯥꯛꯅꯤꯡꯕ
ꯀꯅꯥꯒꯤ ꯑꯉꯥꯡꯅꯣ
ꯑꯩꯒꯤ ꯏꯃꯥꯒꯤ ꯃꯅꯥꯎꯅꯨꯄꯥ ꯑꯃ ꯄꯨꯂꯤꯁ ꯆꯠꯄꯗ ꯐꯪꯕ꯭ꯔꯥ
ꯑ ꯑ ꯑ ꯑ
ꯑꯗꯨꯝ ꯆ ꯖꯅꯋꯥꯔꯤ ꯖꯅꯋꯥꯔꯤꯗ ꯐꯣꯛꯅꯦꯕ ꯌꯥꯝ ꯑꯉꯥꯡ ꯑꯣꯏꯔꯤꯩꯗ ꯐꯥꯏꯚ ꯁꯤꯛꯁ ꯃꯟ ꯂꯩꯔꯝꯅꯤ ꯂꯧ ꯄꯂꯣ ꯌꯥꯅꯅꯨꯡꯉꯑꯕ ꯂꯩꯅꯨꯡꯤ ꯀꯣ ꯆꯠꯂꯒ ꯀꯣꯟꯗ
ꯑ ꯅꯨꯡꯉꯥꯏꯔꯝꯒꯅꯤꯅꯦ ꯈꯨꯟꯅ ꯂꯩꯕꯒꯤ
ꯑꯗꯨꯝ ꯅꯨꯡꯉꯥꯏꯗ